ꯑꯕ꯭ꯔꯥ
ꯍꯜꯂꯣ
ꯑꯣ ꯇꯥꯔꯦ
ꯇꯥꯔꯦ ꯇꯥꯔꯦ
ꯑꯥ
ꯑꯍꯝ
ꯆꯥꯛ ꯆꯥꯔꯔꯣꯏꯗ꯭ꯔꯣ ꯍꯧꯖꯤꯛꯇꯤ
ꯆꯥꯒꯦ ꯇꯧꯔꯤꯌꯦ ꯍꯧꯖꯤꯛ ꯅꯪ ꯋꯥꯔꯤ ꯁꯥꯔ ꯁꯥꯔ ꯆꯥꯒꯦ ꯇꯧꯔꯝꯃꯤꯅꯦ
ꯌꯥꯌꯦꯗ ꯑꯗꯨꯁꯨ ꯕꯣꯕꯣꯛꯈꯣꯏ ꯀꯣꯜ ꯇꯧꯔꯛꯄ
ꯑꯥ
ꯑꯗꯨꯝ ꯇꯧꯔꯛꯄ ꯂꯩꯔꯦ ꯑꯩꯅ ꯇꯦꯖ ꯂꯩꯌꯦ ꯍꯧꯖꯤꯛ ꯍꯠꯇ ꯑꯃꯨꯛꯀ ꯇꯧꯔꯛꯀꯅꯨ ꯍꯥꯏ
ꯑꯣ ꯍꯣ ꯑꯩꯅ ꯀꯩꯅꯣ ꯇꯧꯗꯕ ꯎꯝ ꯅꯪꯗꯣ ꯉꯥꯏꯍꯥꯛ ꯂꯩ ꯇꯧꯔꯛꯇꯣꯏꯔꯥꯅ ꯈꯟꯕ ꯍꯧꯖꯤꯛ ꯇꯧꯔꯛꯇꯕ ꯉꯥꯍꯥꯛ
ꯑꯥ ꯑꯥ ꯍꯣꯏ ꯕꯣꯛ ꯕꯣꯛꯒ ꯄꯨꯄꯨꯒ ꯑꯗꯨꯝ ꯇꯧꯔꯒ ꯂꯩꯕꯀꯣ ꯅꯪꯉꯣꯟꯗ ꯍꯥꯟꯅ ꯀꯣꯜ ꯇꯧꯔꯛꯀꯦꯅ
ꯑꯥ
ꯇꯧꯔꯛꯄꯅꯤꯗ ꯑꯩꯅ ꯆꯤꯟ ꯊꯤꯈ꯭ꯔꯦ ꯃꯣꯏ ꯑꯅꯤꯗ ꯇꯦꯁ ꯂꯩꯌꯦ ꯂꯥꯏꯔꯤꯛ ꯏꯔꯒ ꯂꯩꯌꯦ ꯍꯣꯏ ꯀꯣꯜ ꯇꯧꯔꯛꯒꯅꯨ ꯑꯩ ꯍꯣꯔꯦꯟ ꯍꯥꯏꯔꯛꯀꯦꯅ ꯃꯣꯏ ꯍꯣꯏ ꯎꯝ ꯏꯊꯟꯗ ꯅꯣꯛꯅꯤꯡꯕ ꯑꯩꯅ ꯆꯤꯟꯊꯤ ꯃꯣꯏ ꯈꯪꯉꯗꯤ ꯁꯥꯎꯔꯅꯤꯀꯣ
ꯑꯗꯨ ꯑꯗꯨꯝ ꯐꯥꯖꯅ ꯍꯥꯏꯌꯣ ꯃꯊꯪꯗꯗꯤ ꯁꯨꯃꯥꯏꯅ ꯑꯩ ꯍꯣꯏ ꯍꯣꯏ ꯀꯣꯜ ꯑꯃ ꯁꯨꯃꯥꯏꯅ ꯇꯧꯗꯧ ꯂꯩ ꯈꯣꯠꯂꯦ ꯑꯗꯨꯒꯤꯅꯦ ꯈꯣꯠꯀꯤꯅꯤ ꯑꯗꯨꯝ ꯍꯥꯏꯌꯣ ꯀꯩꯁꯨ ꯍꯥꯏꯔꯛꯑꯣꯏꯗ
ꯀ ꯍꯥꯡꯉꯔꯣ ꯍꯥꯏꯕꯗꯤ ꯑꯩꯗꯤ ꯑꯗꯨꯝ ꯇꯥꯎꯕꯒꯤꯀꯣ ꯅꯍꯥꯟꯅ ꯅꯣꯏ ꯈꯪꯔꯝ ꯒꯅꯤ ꯅꯍꯥꯟꯒꯤ ꯇꯦꯁꯇꯨꯅꯦꯅ ꯍꯥꯏꯔꯀꯥꯟꯗ ꯐꯥꯔꯦ ꯐꯥꯔꯦ ꯅ ꯊꯥꯝꯈ꯭ꯔꯦ ꯅꯣꯛ ꯅꯤꯡꯕ ꯑꯩꯅ
ꯎꯝ
ꯑꯁꯤ ꯑꯩꯈꯣꯏ ꯀꯣꯏꯕ ꯆꯠꯁꯦꯅ ꯇꯧꯔꯒ ꯍꯣꯔꯦꯟ ꯆꯠ ꯁꯦꯅ ꯑꯩꯅ ꯍꯥꯏꯔꯝꯕ ꯃꯣꯏ ꯑꯅꯤꯗꯤ ꯌꯥꯝ ꯆꯠꯅꯤꯡꯕ ꯃꯥꯜꯂꯦ ꯑꯗꯨꯅꯦ ꯌꯥꯝ ꯆꯠꯅꯤꯡꯕ ꯃꯥꯜꯂꯦ ꯃꯣꯏ ꯑꯅꯤꯁꯦ
ꯍꯣꯏ ꯑꯗꯨꯒꯤ ꯍꯥꯏꯔꯛꯄ ꯑꯗꯨꯒꯤ ꯁꯨꯝ ꯇꯧꯔꯛꯄ ꯑꯣꯏꯔꯝꯒꯅꯤꯌꯦ
ꯍꯣꯏ ꯂꯩꯌꯦꯗꯅ ꯑꯍꯥꯟ ꯑꯍꯟꯁꯤꯡꯗꯤ ꯂꯩꯌꯦꯗꯅ ꯑꯗꯨꯝ ꯂꯩꯥꯔꯗꯤ ꯂꯩꯕ ꯉꯝꯗꯕꯗꯣ ꯁꯨꯃꯥꯏꯅ ꯇꯥꯎꯕꯅꯦ
ꯍꯣꯏ
ꯍꯣꯔꯦꯟ ꯄꯨꯡ ꯀꯌꯥ ꯄꯨꯡ ꯀꯌꯥ ꯑꯗꯨꯋꯥꯏꯗ ꯆꯠꯇꯣꯏꯅꯣꯕ
ꯄꯨꯡ ꯏꯂꯕꯦꯟ ꯃꯛ ꯈꯥꯏꯒꯨꯝꯕꯗ ꯑꯩ ꯊꯣꯛꯂꯛꯀꯦꯅ ꯍꯥꯏꯕꯅꯦ ꯃꯉꯣꯟꯗ ꯍꯧꯖꯤꯛꯇꯤ ꯑꯩ ꯊꯕꯥꯛ ꯂꯣꯏꯔꯀꯥꯟꯗ ꯅꯣꯡꯃ ꯍꯥꯏꯔꯛꯀꯦꯅ ꯍꯥꯏꯕꯅꯦ ꯍꯥꯟꯅ ꯕꯖꯥꯔ ꯆꯠꯈ꯭ꯔꯣꯅ ꯑꯩꯅ ꯍꯥꯏꯈ꯭ꯔꯦ ꯑꯗꯨꯒ ꯄꯣꯠ ꯄꯣꯠ ꯃꯥ ꯈꯔ ꯈꯔ ꯂꯧꯅꯤꯡꯉꯦ ꯍꯥꯏꯕ ꯑꯗꯨꯒ ꯅꯦꯅꯦꯒ ꯆꯤꯆꯦꯈꯣꯏ ꯃꯣꯏꯒ ꯍꯥꯟꯅ ꯆꯠꯈ꯭ꯔꯣ ꯑꯩ ꯂꯣꯏꯔꯀꯥꯟꯗ ꯍꯥꯏꯔꯛꯀꯦꯅ ꯃꯣꯏꯗ ꯍꯥꯏꯔꯛꯄ
ꯑꯣ ꯑꯗꯨꯝ ꯀꯥꯏꯋꯥꯏꯗꯅꯣꯕ ꯆꯠꯇꯣꯏꯁꯦ
ꯎꯝ ꯀꯪꯂꯥ ꯃ꯭ꯌꯨꯖꯤꯌꯝ ꯀꯣꯏꯕ ꯆꯠꯁꯦꯅ ꯇꯥꯎꯕꯅꯤꯗ
ꯌꯥꯏꯌꯦꯀꯣ ꯑꯗꯨꯝ ꯍꯧꯖꯤꯛꯀꯥꯟꯗꯤ ꯁꯥꯕꯅꯤꯅ ꯀꯪꯂꯥ ꯃꯅꯨꯡꯗ ꯏꯪꯅꯤꯗꯅ
ꯍꯣꯏ ꯅꯨꯡꯉꯥꯏ ꯑꯗꯨ ꯃꯣꯏ ꯑꯅꯤꯗꯨꯁꯨ ꯑꯗꯨꯝ ꯆꯠꯍꯟꯅꯤꯡꯕꯗꯣ ꯋꯔꯀꯤꯡ ꯑꯣꯏꯅ ꯆꯠꯁꯦꯅ ꯅꯣꯛꯅꯤꯡꯕꯅꯦ ꯍꯧꯖꯤꯛꯇꯣ ꯇꯦꯁ ꯂꯥꯛꯑꯦꯅ ꯇꯧꯔꯀꯥꯟꯗ
ꯃꯣꯏꯅꯤꯅ ꯇꯦꯁ ꯂꯥꯛꯑꯦ ꯍꯥꯏꯌꯦ ꯑꯩꯅ ꯁꯨꯃꯥꯏꯅ ꯇꯧꯔꯒ ꯑꯁ ꯅꯣꯏꯗꯤ ꯊꯥꯖꯔꯒ
ꯍꯣꯏ ꯑꯗꯨꯝ ꯐꯖꯅ ꯍꯥꯏꯌꯨꯗ ꯑꯗꯨꯝ
ꯍꯣꯏ ꯀꯩꯁꯨ ꯀꯥꯏꯗꯦꯗ ꯃꯇꯝꯁꯨ ꯂꯥꯛꯑꯦꯅꯥ ꯊꯦꯡꯕꯁꯨ ꯅꯠꯇꯦ
ꯍꯣ ꯍꯣꯏ ꯑꯗꯨ ꯐꯠꯇꯕ ꯊꯕꯛ ꯇꯧꯕꯁꯨ ꯅꯠꯇꯝꯅꯤꯅ ꯀꯩꯁꯨ ꯀꯥꯏꯗꯦ
ꯍꯣꯏ ꯍꯣꯏ ꯍꯣꯏ
ꯍꯣꯏ ꯑꯗꯨꯝ ꯌꯥꯔꯛꯀꯅꯦꯕ ꯑꯗꯨꯝ
ꯅꯨꯡꯁꯥ ꯌꯥꯝ ꯁꯥꯕ ꯃꯥꯜꯂꯤ ꯉꯁꯤꯁꯦ
ꯎꯝ ꯑꯩꯈꯣꯏ ꯁꯤꯗꯗꯤ ꯑꯃꯨꯛ ꯅꯣꯡ ꯈꯤꯇꯪ ꯃꯪꯉꯛꯑꯦꯕꯀꯣ
ꯑꯣ ꯁꯤꯗꯤ ꯅꯨꯡꯁꯥ ꯊꯣꯛꯄ ꯃꯥꯜꯂꯦ ꯑꯣ
ꯎꯝ ꯉꯁꯥꯏꯒꯩ ꯁꯤꯗꯖꯨ ꯌꯥꯝ ꯁꯥꯔꯝꯃꯦꯕꯀꯣ
ꯑꯣꯏ
ꯅꯨꯡꯁꯥ ꯐꯖꯅ ꯊꯣꯛꯑ ꯁꯥꯔꯝꯃꯦ
ꯑꯥ
ꯁꯥ ꯁꯥꯒꯦ ꯀꯔꯤ ꯍꯥꯏꯁꯤꯔꯥ ꯈꯪꯉꯦꯀꯣ ꯑꯩꯈꯣꯏꯁꯦ ꯍꯧꯒꯠꯄ ꯀꯥꯟꯗ ꯑꯁ ꯉꯁꯤ ꯁꯥꯒꯅꯤ ꯍꯥꯏꯕꯗꯣ
ꯍꯣꯏ ꯍꯣꯏ ꯍꯧꯖꯤꯛꯇꯤ ꯑꯃꯨꯛ ꯈꯤꯇꯪꯕꯨꯗꯤ ꯏꯪꯗꯒ꯭ꯔꯦ
ꯍꯣꯏ
ꯅꯣꯡ ꯃꯪꯉꯦ ꯑꯗ ꯅꯣꯡ ꯇꯥꯔꯛꯄꯁꯨ ꯌꯥꯏ ꯑꯁ ꯈꯪꯗꯦꯗ ꯍꯧꯖꯤꯛꯀꯥꯟ ꯅꯣꯡꯖꯦ
ꯑꯗꯨꯒꯤꯅꯦ ꯈꯪꯍꯥꯎꯗ ꯑꯗꯨꯅꯦ ꯑꯩꯈꯣꯏ ꯑꯥꯗ ꯆꯤꯡꯗꯁꯨ ꯑꯁꯨꯃꯥꯏꯅ ꯇꯥꯎꯕꯅꯦꯕꯀꯣ ꯑꯗꯨ ꯅꯨꯄꯤꯒꯤ ꯀꯔꯤ ꯍꯥꯏꯁꯤꯔꯥ ꯃꯅꯨ ꯅꯨꯄꯤꯒꯤ ꯋꯥꯈꯟꯒ ꯆꯞ ꯃꯥꯟꯅꯩ ꯋꯦꯗꯔꯁꯦꯅ ꯑꯗꯨꯝ ꯐꯥꯒꯤ ꯇꯧꯕꯅꯤꯀꯨ
ꯍꯣꯏ ꯅꯣꯡ ꯅꯣꯡ ꯐꯠ ꯇꯥꯔꯛꯄꯗꯣ ꯍꯥꯏꯇꯥꯔꯦ ꯈꯪꯍꯧꯗꯕꯗꯣ
ꯍꯣꯏ ꯍꯧꯖꯤꯛꯀꯥꯟꯗꯤ ꯅꯨꯄꯤꯅ ꯅꯠꯇꯦ ꯅꯨꯄꯥꯒꯤꯅꯤꯅ ꯗꯨꯏꯗꯤ ꯐꯥꯒꯤ ꯑꯃꯨꯛꯀ ꯇꯧꯔꯥꯒ ꯅꯣꯛꯄꯅꯦ ꯍꯧꯖꯤꯛꯀꯥꯟ ꯅꯨꯄꯥꯁꯤꯡꯁꯤ ꯅꯨꯄꯤꯒ ꯆꯞ ꯃꯟꯅꯩ
ꯍꯣꯏ ꯍꯧꯖꯤꯛꯀꯥꯟ ꯅꯨꯄꯥꯁꯤꯡꯁꯤ ꯅꯨꯄꯤꯒ ꯆꯞ ꯃꯥꯟꯅꯔꯦ ꯍꯥꯏꯕ
ꯅꯨꯄꯤꯗꯤ ꯇꯥꯎꯋꯦ ꯍꯥꯏꯌꯦ ꯑꯗꯨꯗꯨꯒ ꯃꯣꯏꯅ ꯍꯦꯟꯕꯗꯣ ꯑꯃꯨꯛꯇ ꯍꯥꯎꯔꯦ ꯍꯣꯏ ꯎꯇꯝꯒ ꯀ꯭ꯔꯤ ꯍꯥꯏꯁꯤꯔ ꯇꯧꯈ꯭ꯔꯦ ꯍꯧꯖꯤꯛꯀꯥꯟꯁꯦ
ꯍꯣꯏ
ꯃꯥꯟꯅꯗ꯭ꯔꯦ ꯍꯥꯟꯅꯗꯒꯤ
ꯍꯣꯏ ꯑꯗ ꯋꯦꯗꯔꯒꯤꯁꯨꯅꯦ ꯅꯣꯡ ꯇꯥꯕ ꯈꯠꯇ ꯅꯠ ꯍꯥꯏꯕ ꯅꯨꯡꯁꯥꯁꯤꯖꯨꯅꯦ ꯅꯣꯡꯃꯪ ꯂꯩꯔꯃꯖꯨ ꯀꯔꯝ ꯀꯥꯟꯅ ꯁꯥꯗꯣꯔꯛ ꯇꯣꯏꯅꯣ ꯈꯪꯗꯦ ꯐꯠ ꯍꯦꯛꯇ ꯁꯥꯗꯣꯔꯛ
ꯑꯗꯨꯒꯤꯅꯤ ꯆꯨꯝꯃꯦ ꯍꯣꯏ ꯉꯔꯥꯡꯁꯨ ꯁꯨꯃꯥꯏꯅ ꯇꯥꯎꯋꯦꯕ ꯅꯣꯡꯒ ꯆꯨ ꯇꯧꯔꯒ ꯑꯁ ꯅꯨꯡꯁꯥꯒ ꯑꯃꯨꯛꯀ ꯊꯣꯛꯄꯗꯣ ꯑꯩꯈꯣꯏ ꯏꯃꯥꯟꯅꯕꯤ ꯁꯤꯡꯅ ꯕꯖꯥꯔ ꯆꯠ ꯀꯥꯟ ꯁꯨꯃꯥꯏꯅ ꯇꯧꯔꯦ ꯈꯣꯢ ꯑꯗꯨꯒ ꯑꯩꯒꯤ ꯏꯃꯥꯟꯅꯕꯤꯅ ꯅꯨꯄꯤꯒꯤ ꯅꯨꯄꯤꯒꯤ ꯋꯥꯈꯟ ꯊꯣꯛꯏ ꯑꯃꯨꯛꯀ ꯇꯧꯔꯛꯑꯦꯅ ꯑꯈꯣꯏ ꯅꯧꯔꯒ ꯆꯠꯄꯅꯦ ꯍꯣꯏ ꯈꯨꯗꯥꯛꯇ ꯇꯥꯎꯕꯗꯒꯤꯀꯣ ꯑꯩ ꯈꯣꯢꯗꯗꯤ ꯇꯥꯗꯦ
ꯑꯣ ꯅꯣꯡ ꯇꯥꯔꯛꯑꯦ ꯁꯤꯗ ꯑꯃꯨꯛ ꯉꯁꯥꯏꯒꯩ ꯅꯨꯡꯁꯥ ꯌꯥꯝ ꯁꯥꯔꯝꯕꯅꯦꯕꯀꯣ
ꯍꯣꯏ
ꯈꯪꯍꯧꯗꯦ ꯍꯥꯏꯕ ꯅꯣꯡ ꯇꯥꯔꯛꯑꯦ ꯁꯤꯗ ꯍꯧꯖꯤꯛ ꯉꯥꯍꯥꯛ ꯈꯛꯇꯅꯦꯕ ꯃꯪꯖꯤꯜꯂꯛꯢꯗꯣ
ꯍꯣꯏ ꯍꯧꯖꯤꯛ ꯀꯥꯟꯖꯦ ꯈꯔ ꯐꯥꯏꯌꯦ ꯍꯥꯏ ꯍꯥꯢꯕꯗꯤ ꯏꯁꯤꯡꯒ ꯆꯥꯎꯗꯦꯗꯅ ꯅꯍꯥꯟ ꯏꯁꯤꯡ ꯆꯥꯎꯕꯅ ꯆꯥꯎꯕꯅ ꯋꯥꯕꯗꯣ
ꯍꯣ ꯍꯣꯏ ꯍꯣꯏ ꯆꯍꯤ ꯈꯨꯗꯤꯡꯒꯤ ꯏꯁꯤꯡ ꯆꯥꯎꯔꯒ ꯋꯥꯕꯗꯣ
ꯁꯤꯒꯤ ꯆꯍꯤꯗꯤ ꯇꯥꯎꯕꯨꯗꯤ ꯇꯥꯎꯗꯦ ꯅꯨꯡꯉꯥꯏꯌꯦ
ꯍꯣꯏ ꯈꯔ ꯐꯩꯌꯦ ꯍꯟꯗꯛ ꯀꯤꯁꯤꯅ ꯑꯃꯨꯛ ꯎꯝ ꯁꯥꯕꯗꯤ ꯁꯥꯌꯦꯀꯣ ꯍꯟꯗꯛ ꯍꯦꯟꯂꯦꯀꯣ ꯁꯥꯕꯖꯦ ꯍꯟꯗꯛ ꯈꯨꯁꯥ ꯑꯃꯅꯦ ꯍꯟꯗꯛꯇꯤ ꯍꯧꯖꯤꯛ ꯁꯨꯝ ꯅꯣꯡ ꯆꯨꯔꯁꯨꯅꯦ ꯈꯔ ꯐꯩ ꯍꯥꯏꯕ ꯋꯥꯅꯦ ꯑꯗꯨꯝ ꯁꯥꯏ ꯍꯥꯏ
ꯑꯗꯨꯏꯅꯦ ꯁꯥꯏꯌꯦ ꯍꯣꯏ ꯈꯔ ꯈꯤꯇꯪ ꯈꯛꯇ ꯐꯌꯦ ꯍꯥꯏꯕꯅꯤ
ꯎꯝ
ꯌꯥꯝ ꯐꯥꯕꯅꯦ
ꯍꯣꯏ ꯀꯩꯁꯨ ꯏꯈꯦꯠ ꯈꯦꯠꯅꯗꯦꯕ
ꯍꯣꯏ ꯑꯗꯨꯝ ꯑꯗꯨꯝ ꯌꯨꯝꯗ ꯂꯩꯔꯗꯤ ꯑꯗꯨꯝ ꯏꯪ ꯑꯗꯨꯝ ꯀꯔꯤ ꯍꯥꯏꯁꯤꯔꯥ ꯁꯥꯕꯅ ꯑꯗꯨꯝ ꯂꯥꯏꯕ ꯅꯨꯡꯉꯥꯏ ꯗꯨꯑꯣꯏꯔꯁꯨ ꯃꯄꯥꯟꯒ ꯊꯣꯛ ꯑꯗꯤꯀꯣ ꯑꯁ ꯇꯟꯕ ꯋꯥꯅꯦ
ꯈꯥꯡꯕ ꯉꯝꯗꯕꯅꯤ ꯌꯨꯝꯗꯗꯤ ꯑꯃꯨꯛ ꯈꯔ ꯐꯩꯌꯦꯕꯀꯣ
ꯍꯣꯏ ꯀꯣꯛ ꯀ ꯆꯤꯛꯔꯒ ꯑꯃꯨꯛꯀ ꯍꯜꯂꯥꯛꯑꯅꯤ
ꯍꯣꯏ ꯅꯨꯡꯁꯥ ꯁꯥꯃꯟꯕꯗꯣ
ꯍꯣꯏ ꯌꯨꯝ ꯅꯨꯡꯁꯥ ꯌꯥꯝ ꯁꯥꯔꯁꯨ ꯌꯨꯝꯗ ꯍꯣꯢ ꯁꯥꯔꯀꯥꯟꯗ ꯌꯨꯝꯗ ꯑꯗꯨꯝ ꯂꯥꯏꯔꯁꯨ ꯀꯣ ꯀꯣꯛꯀ ꯆꯤꯛꯄ ꯍꯧꯕꯅꯦ ꯑꯩꯗꯤ ꯁꯨꯃꯥꯏꯅ ꯇꯧꯋꯦ ꯍꯣꯏ ꯁꯤꯅꯁ ꯀ ꯀꯟꯕꯒꯤ
ꯍꯣꯏ ꯃꯥ ꯂꯩꯕ꯭ꯔꯣ ꯅꯪꯁꯨ ꯑꯁ ꯑꯩꯁꯨ ꯂꯩꯌꯦ ꯑꯗꯨꯒꯤꯅꯦ ꯍꯣꯏ ꯋꯥꯏ ꯍꯥꯏꯕ ꯅꯨꯡꯁꯥ ꯁꯥꯕꯁꯦ ꯀꯣꯛ ꯆꯤꯛꯄꯅꯦ ꯍꯥꯢꯕ ꯑꯗꯒꯤ ꯍꯛꯊꯤ ꯈꯜꯂꯅꯤ
ꯑꯦ ꯁꯤ ꯒꯤ ꯃꯈꯥꯖꯨ ꯂꯩꯔꯗꯤ ꯀꯣ ꯀꯣꯛ ꯆꯤꯛꯄ ꯍꯧꯕꯅꯦ ꯑꯁ
ꯍꯣꯏ ꯀꯣꯛ ꯆꯤꯛꯄꯅꯦ ꯑꯗꯨꯁꯨ
ꯍꯣꯢ
ꯕꯤꯔꯥꯅꯤ ꯏꯪꯉꯁꯨ ꯏꯪꯉꯁꯨ ꯇꯧꯋꯦ ꯑꯩꯗꯤ
ꯎꯝ ꯑꯗꯨ ꯁꯥꯢꯅꯥꯁ ꯂꯥꯢꯕꯒꯤꯅꯦꯕ ꯑꯩꯈꯣꯢꯗꯣ ꯁꯦꯟꯅꯥ ꯁꯂꯩꯔꯗꯤ ꯏꯁꯤꯡꯖꯦ ꯁꯨꯃꯥꯢꯅ ꯇꯥꯎꯔ
ꯍꯣꯏ ꯑꯗꯨꯅꯦ ꯑꯁ ꯅꯨꯡꯁꯥ ꯁꯥꯕ ꯀꯥꯟꯗꯀꯣ ꯅꯨꯡꯁꯥ ꯌꯥꯝ ꯌꯥꯛ ꯇꯣꯉꯥꯟꯗ ꯃꯄꯥꯟꯗ ꯊꯣꯛꯄꯗꯣ ꯁꯥꯇꯤꯟ ꯌꯥꯎꯔꯖꯨ ꯑꯗꯨꯝ ꯋꯥꯕꯅꯦꯕ
ꯑꯗꯨꯢꯅꯤꯅꯦ ꯆꯣ ꯈꯔꯗꯤ ꯄꯝ ꯇꯥ
ꯍꯥ ꯇꯥꯒꯤꯗ꯭ꯔꯦ
ꯗ꯭ꯔꯅ ꯍꯣꯢ ꯇꯥꯢ ꯋꯤꯟꯇ꯭ꯔꯅ ꯅꯨꯡꯉꯥꯏꯌꯦꯀꯣ
ꯍꯣꯢ ꯋꯤꯟꯇ꯭ꯔꯅ ꯑꯃꯨꯛ ꯈꯔ ꯐꯩꯌꯦ ꯑꯗꯣ ꯋꯤꯟꯇ꯭ꯔꯅꯁꯦ ꯑꯩꯁꯨ ꯑꯩꯗꯤ ꯋꯤꯟꯇ꯭ꯔꯗꯁꯨ ꯇꯧꯋꯦ ꯑꯗꯨꯝ ꯋꯤꯟꯇ꯭ꯔꯗꯅꯅꯦ ꯑꯗꯨꯝ ꯍꯛꯊꯤ ꯈꯟꯕ ꯁ꯭ꯅꯤꯁ ꯇꯧꯕꯗꯣ
ꯍꯣꯢ ꯍꯣꯢ ꯑꯁ ꯑꯗꯨꯗꯤ ꯇꯥꯎꯔꯅꯤ ꯑꯗꯨꯒ ꯃꯤ ꯌꯥꯝꯃ ꯀꯥꯟꯖꯨ ꯁꯨꯃꯥꯢꯅ ꯇꯥꯎꯔꯅꯤ ꯑꯩꯗꯤ ꯑꯩꯗꯤ
ꯑꯍꯣꯢ ꯍꯣꯢ ꯍꯣꯢ ꯍꯣꯢ ꯃꯤ ꯌꯥꯝ ꯇꯤꯟꯕ ꯃꯐꯝꯗ ꯆꯠꯂꯒ ꯑꯥ ꯑꯥ ꯑꯥ
ꯑꯗꯨꯒ ꯀꯔꯤ ꯍꯥꯢꯌꯦ ꯃꯣꯠꯄ ꯃꯐꯝꯁꯨ ꯀꯣ ꯑꯗꯨꯝ ꯆꯠꯂꯗꯤ ꯑꯗꯨꯝ ꯇꯥꯎꯔꯒ ꯂꯥꯢꯔꯅꯤ ꯁꯥꯢꯅꯥꯁ ꯑꯗꯨꯢꯅꯦ
ꯄꯣꯂꯟꯒꯨꯝꯕ ꯌꯥꯗꯕ ꯃꯤꯁꯨ ꯂꯩꯕꯅꯦꯕ
ꯍꯣꯏ
ꯂꯩꯒꯤ ꯀꯩꯅꯣꯗꯣ ꯃ ꯑ ꯂꯩꯒꯤ ꯃꯔꯤꯛꯇꯣ ꯑꯗꯨꯗꯣ ꯌꯥꯗꯕ ꯃꯤꯖꯨ ꯂꯩꯕꯅꯦꯕ
ꯍꯣꯢ ꯇꯥꯎꯕꯅꯦ
ꯍꯣꯢ ꯍꯣꯢ ꯑꯁꯨ ꯋꯥꯢꯀꯣ ꯁꯥꯢꯅꯁ ꯂꯩꯕꯒ ꯑꯗꯨꯝ ꯅꯥꯇꯣꯟꯗꯣ ꯃꯔꯦꯡ ꯃꯔꯦꯡ ꯆꯠꯂꯒ ꯍꯥ
ꯑꯁ ꯑꯗꯨꯣ ꯍꯒꯠꯆꯕꯗꯣ ꯑꯗꯨ ꯀꯔꯤ ꯍꯥꯏꯖꯨ ꯇ ꯇꯥꯎꯅꯤꯡꯉꯥꯏ ꯂꯩꯇꯕꯤꯗ ꯑꯁ ꯇꯥꯎꯕꯗꯨꯁꯨ ꯇꯥꯎꯕꯅꯦ ꯌꯥꯝꯅ
ꯍꯣꯏ ꯁꯥꯔꯁꯨ ꯇꯧꯕ
ꯍꯣꯏ
ꯑꯗꯣ ꯋꯥꯢꯌꯦꯗ
ꯋꯥꯏꯌꯦ ꯍꯣꯏ ꯆꯨꯝꯃꯤ ꯁꯩꯅꯥꯁꯨ ꯂꯩꯥꯅꯥ ꯑꯃꯅꯤ ꯑꯩꯈꯣꯏꯅ ꯂꯨꯅ ꯂꯧꯗꯕꯒꯤꯅꯤ ꯀꯔꯤ ꯍꯥꯢꯔꯁꯤꯔꯥ ꯋꯥꯕꯗꯤ ꯌꯥꯝ ꯋꯥꯕ ꯍꯣꯢ ꯋꯥꯕꯗꯤ ꯌꯥꯝ ꯋꯥꯕ
ꯎꯝ ꯋꯥꯕꯗꯤ ꯋꯥꯢꯌꯦꯀꯣ ꯆꯠꯊꯣꯛ ꯈꯣꯊꯣꯛꯄꯗꯁꯨ ꯋꯥꯢꯌꯦ ꯑꯗꯨꯝ
ꯑꯗꯨꯒꯤ
ꯑꯩꯈꯣꯏꯅ ꯌꯥꯝ ꯀꯟꯅ ꯍꯥꯏꯗꯤ ꯁꯤꯔꯁ ꯑꯣꯏꯅ ꯂꯧꯕꯤꯗꯕꯩꯅꯦꯕ ꯑꯗꯨꯝ
ꯍꯣꯢ ꯑꯗꯨꯗꯤ ꯑꯁꯤꯗꯤ ꯂꯥꯢꯌꯦꯅ ꯁꯨꯃꯥꯢ ꯈꯟꯕꯩꯔ ꯈꯟꯗ ꯀꯔꯤꯔ ꯈꯪꯅꯩ
ꯍꯣꯢ ꯍꯣꯢ ꯍꯣꯢ ꯑꯗꯣ ꯌꯥꯝ ꯀꯥ ꯍꯦꯟꯅ ꯇꯧꯕ ꯃꯤꯗꯤꯅꯦ ꯀꯩꯅꯣꯗꯣ ꯍꯤꯗꯥꯛ ꯑꯗꯨꯝ ꯍꯥꯢꯗꯤ ꯗꯣꯛꯇꯔ ꯌꯦꯡꯉꯒ ꯍꯤꯗꯥꯛ ꯒꯨꯂꯤ ꯆꯥꯗꯗꯤ ꯌꯥꯗꯕꯅꯦꯕꯀꯣ
ꯍꯣꯢ
ꯑꯗꯨꯝ ꯎꯝ ꯀꯩ ꯍꯥꯏꯅꯤ ꯑꯩꯈꯣꯏꯒꯤ ꯁꯄ꯭ꯔꯤꯡ ꯃꯇꯝꯗꯣ
ꯍꯣꯏ
ꯑꯗꯨꯗ ꯍꯧꯖꯤꯛꯀꯤ ꯄꯣꯂꯟ ꯌꯥꯗꯕ ꯃꯤꯁꯤꯡꯗꯣ
ꯍꯣꯏ
ꯑꯗꯣ ꯌꯥꯝ ꯀꯟꯅ ꯇꯧꯕ ꯃꯤꯗꯗꯤ ꯃꯄꯥꯟ ꯊꯣꯛꯄ ꯉꯝꯗꯕꯒ ꯌꯥꯎꯕꯅꯦꯕ ꯀꯣ ꯑꯗꯨꯝ ꯎꯒꯤ ꯃꯄꯥꯟꯒꯨꯝꯕ ꯑꯗꯨꯝ ꯁꯥꯕꯗꯣ ꯑꯗꯨꯝꯕꯗꯨꯅ ꯑꯥ ꯅꯨꯡꯉꯥꯏꯇꯕꯅ ꯃꯣꯏꯗ ꯑꯗꯨꯝ ꯍꯛꯊꯤ ꯈꯜꯂꯒ
ꯍꯣꯏ ꯆꯨꯝꯃꯦ ꯑꯩꯗꯤ ꯈꯔ ꯐꯩ ꯏꯆꯦꯅ ꯍꯦꯟꯅ ꯁꯦꯅꯁꯇꯤ ꯀꯥꯟꯕꯅꯦ
ꯑꯣ ꯅꯣꯏ ꯆꯦꯁꯨ ꯂꯩꯕ꯭ꯔꯣ
ꯑꯣ ꯑꯁ ꯃꯥꯗꯤ ꯌꯥꯝ ꯀꯥꯟꯕꯅꯦ ꯍꯣꯏ ꯇꯨꯝꯕ ꯀꯥꯟꯗ ꯀꯔꯤ ꯃꯈꯣꯟ ꯊꯣꯛ ꯗꯣ ꯁꯨꯃꯥꯏꯅ ꯃꯥꯗꯤ ꯇꯥꯎꯕꯅꯤ ꯑꯩꯈꯣꯏ ꯑꯩꯗꯒꯤ ꯍꯦꯟꯅ ꯀꯥꯟꯕꯅꯤ
ꯑꯣ ꯑꯣ ꯑꯣ ꯑꯣ ꯑꯣ ꯅꯥꯈꯣꯛꯄ ꯍꯥꯏꯗꯧꯕ ꯎꯝ ꯃꯩꯇꯩꯂꯣꯟꯅ ꯅꯥꯈꯣꯛꯄ ꯍꯥꯏꯕꯅꯦ ꯏꯁꯅꯣꯔ ꯇꯧꯕꯗꯣ ꯅꯠꯇ꯭ꯔꯣ
ꯍꯣꯏ ꯍꯣꯏ ꯃꯥꯏꯈꯣꯛꯄ ꯑꯣ ꯑꯣ ꯌꯥꯝ ꯇꯧꯕꯅꯦ ꯃꯥꯁꯦ ꯁꯥꯏꯅꯥꯁꯇꯒꯤꯅꯦꯕ ꯌꯥꯝ ꯋꯥ ꯑꯩ ꯑꯩ ꯌꯥꯝ ꯋꯥꯕꯅ ꯑꯗꯨ ꯎꯔꯒ ꯅꯨꯡꯁꯤꯕꯅꯦ
ꯍꯣꯏ ꯃꯔꯨ ꯑꯣꯏꯅ ꯅꯥꯇꯣꯟꯗꯣ ꯁꯨꯝ ꯐꯨꯟꯖꯟꯒꯤꯕꯗꯣ
ꯍꯣꯏ ꯑꯥ ꯆꯨꯝꯃꯦ
ꯑꯩꯁꯨ ꯅꯥꯈꯣꯛꯑꯦ ꯇꯨꯝꯕ ꯀꯥꯟꯗ ꯁꯥꯏꯅꯁ ꯂꯩꯕꯗꯣ ꯑꯗꯨꯒꯤ
ꯑꯣ ꯇꯧꯕꯅꯦ ꯇꯧꯕꯅꯦ
ꯋꯥꯏꯗꯥ ꯑꯗꯨꯝ ꯌꯥꯝ ꯀꯟꯅ ꯇꯧꯕ ꯅꯨꯃꯤꯠꯁꯨ ꯑꯗꯨꯝ ꯌꯥꯎꯋꯦꯕ ꯑꯗꯨꯝ ꯍꯥꯏꯗꯤ ꯒꯨꯂꯤ ꯆꯥꯗ꯭ꯔꯗꯤ ꯌꯥꯗꯕ ꯃꯤꯠꯁꯨ ꯍꯥꯀꯠꯆꯕ ꯑꯗꯩ ꯅꯥꯇꯣꯟ ꯃꯔꯦꯡ ꯃꯔꯦꯡ ꯆꯠꯂꯒ ꯍꯥꯀꯠꯆꯕ
ꯑꯗꯨꯒꯤꯅꯤ ꯗꯣꯡꯒꯥ ꯂꯣꯛ ꯈꯨꯝꯕ ꯀꯥꯟ ꯀꯥꯟꯗꯀꯣ ꯌꯥꯝ ꯋꯥꯕꯅꯦ ꯁꯥꯏꯅꯥꯁꯁꯦ
ꯂꯣꯛ ꯊꯨꯡꯕ ꯀꯥꯟꯗꯁꯨ ꯋꯥꯏꯀꯣ ꯑꯗꯨꯝ ꯐꯨꯜꯂꯒ
ꯑꯗꯨꯒꯤꯅꯤ ꯐꯨꯜꯂꯒ ꯑꯁ ꯇꯥꯎꯕꯗꯨꯗꯤ ꯌꯥꯝ ꯋꯥꯏ ꯑꯗꯨꯒ ꯀꯨꯏꯅꯁꯨ ꯑꯗꯨꯝ ꯂꯣꯛꯇꯣ ꯊꯨꯝꯃꯒ ꯂꯩꯥꯒꯅꯤ
ꯍꯣꯏ ꯌꯥ ꯌꯥꯗ ꯁꯣꯔ ꯍꯣꯟꯗꯣꯏꯅꯦ ꯍꯥꯏꯕ ꯅꯥꯇꯣꯟꯗꯣ ꯐꯨꯟꯒ꯭ꯔꯥꯕꯅꯦ
ꯑꯗꯨꯒꯤꯅꯦ ꯍꯣꯏ ꯌꯥꯗ ꯁꯨꯃꯥꯏꯅ ꯇꯥꯒꯤꯕꯗꯣ
ꯍꯣꯏ ꯍꯣꯏ ꯑꯗꯨꯒꯤꯖꯨꯅꯦꯕ ꯇꯨꯝꯕꯅ ꯅꯈꯣꯛꯏꯗꯣ
ꯍꯣꯏ ꯌꯨꯝꯗ ꯂꯩꯔꯗꯤ ꯐꯥꯏ ꯑꯗꯨ ꯃꯄꯥꯟ ꯀꯔꯤ ꯍꯥꯏꯁꯤꯔ ꯈꯣꯏ ꯎꯝ ꯄ꯭ꯔꯣꯒ꯭ꯔꯥꯝꯒꯨꯝꯕ ꯂꯥꯛꯕ ꯀꯥꯟꯗ ꯌꯥꯝ ꯋꯥꯕꯅꯦ ꯌꯨꯝꯗ ꯁꯨꯝ ꯂꯩꯔꯗꯤ ꯄꯥꯒꯗ ꯑꯥ
ꯍꯣꯏ ꯌꯨꯝꯗ ꯌꯨꯝꯗꯅ ꯑꯃꯨꯛ ꯈꯔ ꯐꯩ ꯆꯠꯊꯣꯔꯛꯑꯀꯥꯟꯗ ꯋꯥꯥꯛꯌꯦꯕ
ꯑꯗꯨꯒꯤꯅꯦ ꯑꯁ